ꯍ
ꯍꯜꯂꯣ
ꯍꯜꯂꯣ ꯇꯨꯝꯔꯒ ꯂꯩꯔꯦ
ꯀꯅꯥꯅ ꯐꯃꯣ ꯍꯥꯏꯕ꯭ꯔꯥ
ꯀꯅꯥꯅ ꯑꯩ ꯐꯝꯃꯦ ꯍꯥꯏꯕ꯭ꯔꯣ
ꯅꯪ ꯐꯝꯃ ꯂꯩ ꯍꯩꯕ ꯅꯠꯇ꯭ꯔꯣ ꯍꯧꯖꯤꯛ
ꯇꯨꯝ꯭ꯔꯒꯂꯥꯏꯌꯦ ꯍꯣꯏꯗꯤ
ꯇꯨꯝꯕ ꯃꯇꯝꯁꯨ ꯅꯠꯇꯦꯗ
ꯊꯕꯥꯛ ꯂꯩꯇꯕꯒꯤ ꯑ ꯊꯕꯥꯛ ꯂꯩꯇ꯭ꯔꯕꯅꯤꯅ ꯈꯣꯏꯗꯤ ꯑꯗꯨꯝ ꯇꯨꯝꯃꯒ ꯂꯩꯌꯦ
ꯃꯤ ꯃꯆꯥꯗꯤ ꯇꯨꯝꯅꯤꯡꯉꯥꯏꯒꯤ ꯆꯥꯟꯁ ꯂꯩꯀꯣ
ꯀ꯭ꯔꯤꯕꯥ
ꯃꯤꯗꯤ ꯊꯕꯛ ꯂꯩꯇꯕꯒꯤ ꯇꯨꯝꯕ ꯆꯥꯟꯁ ꯂꯩꯌꯦꯕ
ꯅꯪꯁꯨ ꯇꯝꯒꯂꯏꯅ ꯍꯧꯖꯤꯦ
ꯀꯦ ꯐꯤ ꯁꯨꯨꯔꯒ ꯂꯅꯤ
ꯃꯥꯏ ꯂꯥꯛꯄ꯭ꯔ
ꯍꯧꯖꯤꯛꯅ ꯂꯥꯛꯑꯦ
ꯀꯔꯝ ꯀꯥꯟ ꯐꯥꯎ ꯂꯥꯛꯀꯅꯤ ꯅꯣꯏꯗꯣ ꯅꯪꯗꯣ
ꯅꯦꯁ ꯒꯗꯠ
ꯁꯤ ꯕꯦꯁ ꯅꯨꯡꯉꯥꯏꯕ꯭ꯔꯥ
ꯍ ꯍ ꯅꯨꯡꯥꯏ ꯅꯨꯡꯉꯥꯏꯔꯦ ꯍꯥꯏꯕ ꯇꯥꯔꯦꯅ
ꯐꯖꯅ ꯀꯞꯄꯤꯇ꯭ꯔꯒ ꯂꯣꯏꯔ꯭ꯈꯦꯅ ꯅꯣꯏꯒꯤ ꯄꯦꯁꯇꯣ ꯅꯪ
ꯀꯔꯤ ꯍꯥꯏꯕꯅꯣ
ꯐꯖꯥꯅ ꯀꯄꯦꯠꯇ꯭ꯔꯒ ꯂꯥꯛꯑꯦ ꯅꯍ ꯅꯪ
ꯍꯣꯏ ꯑꯄꯤꯄꯗꯤꯠ ꯄꯠ
ꯑꯗꯨꯁꯨ ꯍꯩꯇꯦ ꯑꯆꯥꯄꯣꯠ ꯆꯥꯒꯦꯔꯥ ꯍꯪꯕꯅꯦ ꯕ ꯎꯝ ꯎ ꯅ ꯅꯥꯡꯁꯦ ꯀꯗꯥꯔ ꯈꯥꯟꯅꯦ ꯍꯥꯏꯌꯦ ꯅꯪ ꯀꯔꯤ ꯀꯗꯥꯔꯁꯅꯥꯕ꯭ꯔꯣ
ꯃꯟ ꯇꯥꯗ ꯃꯥꯒꯤ ꯀꯔꯤ ꯀꯗ
ꯀꯗꯥꯔ ꯈꯥꯟꯅꯤ ꯍꯥꯏꯌꯦ ꯅꯪꯕꯨꯣ
ꯑꯣꯏ ꯗꯕꯥꯅꯦ ꯃꯥꯗꯤ
ꯎꯝ ꯅꯨꯡꯁꯥ ꯁꯥꯕ꯭ꯔꯥꯅꯦ ꯉꯁꯤ ꯑꯩꯈꯣꯏꯗꯤ ꯑꯗꯨꯝ ꯐ꯭ꯔꯤꯗ ꯂꯩꯑ ꯍꯟꯗꯛꯇꯤ ꯐ꯭ꯔꯤꯗ ꯂꯩꯑ ꯊꯕꯥꯥꯛꯁꯨ ꯇꯑꯣ ꯇꯥꯎꯅꯤꯉꯑ ꯊꯕꯛꯁꯨ ꯇꯧꯅꯤꯡꯉꯥꯏ ꯂꯩꯇꯦ ꯃꯤꯒꯤ ꯊꯕꯛꯁꯨ ꯇꯥꯎꯕꯗꯣ ꯇꯜꯂꯦ ꯏꯁꯀꯔꯤꯅ ꯃꯤ ꯅꯨꯃꯤꯠ ꯆꯨꯞꯄ ꯃꯤꯒꯤ ꯊꯕꯛ ꯇꯧꯔꯒ ꯂꯤꯁꯤꯡ ꯇꯔꯨꯛ ꯈꯛꯇ ꯄꯤꯕ ꯊꯕꯛꯄꯨ ꯇꯧꯅꯤꯡꯗꯦꯗ ꯍꯣꯏꯗꯤ
ꯁꯦ ꯁꯤ ꯀꯣ ꯇꯣꯞꯅ ꯐꯥꯏꯀꯣ
ꯎꯝ ꯎꯝ
ꯐꯝꯔꯒ ꯇꯨꯝꯔꯒ ꯂꯩꯕꯗꯨ
ꯇꯨꯡ ꯃꯔꯒ ꯄꯩꯁꯥ ꯐꯪꯕꯗꯤ ꯑꯗꯨꯝ ꯅꯨꯡꯉꯥꯏꯌꯦ ꯑꯗꯣ ꯍ ꯗ ꯍꯥꯏꯌꯦꯕꯤ ꯌꯥꯗꯦꯗ ꯀꯣꯞ ꯍꯣꯞ ꯆꯤꯡ ꯆꯤꯡꯅꯔ ꯎꯝ
ꯌꯥꯃꯤꯀꯣ ꯀꯞꯐꯕꯗꯏ
ꯅꯣꯏꯗꯤꯀꯣꯞ ꯄꯤꯛ ꯇꯧꯗꯦꯅꯈꯣꯏ ꯑꯅ ꯀꯣꯜ ꯇꯧꯔꯁꯨ ꯑꯗꯨꯒꯤ ꯏꯅꯦ
ꯑꯩꯈꯣꯏꯗꯤ ꯁꯪꯗꯦꯅ
ꯑꯦꯁ ꯅꯨꯡꯗꯥꯡꯒꯨꯝꯕꯗꯤꯀꯣ ꯑꯃ ꯑꯅꯤꯗꯤ ꯇꯥꯎꯕ ꯌꯥꯏꯅ ꯀꯣꯡꯉꯦ ꯀꯣ ꯈꯨꯟ ꯆꯠꯂꯒ ꯑ ꯁꯤ ꯏꯝꯐꯥꯜꯗ ꯑ ꯅꯠꯇꯦ ꯑꯁꯤ ꯑꯁꯤꯗ ꯂꯥꯛꯒ ꯃꯈꯣꯏꯒꯤ ꯌꯨꯝ ꯆꯪꯍꯜꯂꯣꯏ ꯑꯩꯗꯤ
ꯑꯩꯈꯣꯏꯗ ꯀꯣꯏꯔ ꯀꯅꯨ ꯀꯣ ꯀꯔꯤꯕꯥ
ꯀꯔꯤ ꯇꯥꯡꯒꯨꯅꯣ ꯒꯌꯥꯟ ꯇꯑꯗꯦ
ꯁꯤꯗ ꯂꯥꯛꯑꯒ ꯑꯩ ꯈꯣꯏꯗ ꯀꯣꯏꯔꯛꯄ ꯌꯥꯗꯦꯕ ꯆꯪꯍꯜꯂꯣꯏꯕ ꯌꯥꯝ ꯄꯣꯡꯉꯦ ꯅꯣꯏꯁꯦ
ꯇꯣ ꯍꯥꯏꯗꯤ ꯑꯩ ꯂꯥꯛꯇꯔꯤꯒꯤ ꯅꯪ ꯀꯥꯞꯀꯅꯤꯍꯦ ꯃꯤꯁ ꯇꯧꯒꯅꯤ
ꯀꯦꯔꯤ ꯀꯞꯀꯗꯔꯥ ꯑꯩ
ꯑꯩ ꯂꯥꯛ ꯂꯥꯛꯇꯔꯗꯤ ꯂꯥꯛꯇꯔꯗꯤ ꯅꯪ ꯅꯨꯡꯉꯥꯏꯔꯣꯏꯅ
ꯑꯩ ꯅꯣꯏꯒꯤ ꯅꯄꯥꯎꯗ ꯐꯥꯎ ꯀꯣꯜ ꯇꯧꯔꯛꯇ꯭ꯔꯦꯗ ꯍꯟꯗꯛꯇꯤ ꯀꯣꯜꯁꯨ ꯇꯧꯅꯤꯡꯗꯦ ꯅꯪꯒꯤ ꯅꯄꯥꯎꯗ ꯐꯥꯎ ꯀꯣꯟ ꯇꯥꯎꯗꯝꯕꯅꯦ ꯍꯟꯗꯥꯛꯀꯤ
ꯇꯧꯗꯦ
ꯎꯝ
ꯀꯔꯤꯒꯤ ꯃꯔꯝꯗ꯭ꯔꯥ
ꯍ ꯅꯨꯡꯉꯥꯏ ꯇꯕꯗꯨꯗ ꯅꯨꯡꯉꯥꯏꯇꯦꯗ
ꯀꯤꯜ ꯇꯧꯗ꯭ꯔꯦ ꯍꯟꯗꯇꯤ ꯍꯣꯏ
ꯏꯔꯥꯡ ꯇꯧꯕꯗ
ꯀꯩꯒꯤ ꯏꯔꯥꯡꯔꯣ
ꯅꯤꯁꯨ ꯏꯔꯥꯡ ꯇꯥꯎꯔꯅ ꯍꯩꯕꯅꯤ
ꯅꯤꯛꯁꯇ ꯅꯝꯕꯔ ꯗꯦꯂꯦꯠ ꯇꯧꯒ꯭ꯔꯅꯤ
ꯊꯣꯏꯅ
ꯎꯝ ꯑꯣꯏꯁꯨ ꯑꯣꯏꯔꯣꯏꯗꯕꯗ ꯃꯇꯝ ꯆꯪꯕꯗꯣ ꯇꯜꯂꯦꯕ ꯑꯗꯨꯒꯤ
ꯀꯔꯤꯒꯅꯥ ꯅꯨꯡꯉꯥꯏꯇꯗ ꯇꯥꯕ ꯃꯇꯝꯗ
ꯇꯥꯗꯕ꯭ꯔꯣ ꯅꯪꯗꯤ
ꯑꯥ
ꯍ ꯐꯌꯦ ꯇꯥꯗꯕꯗꯨꯅ ꯅꯦꯛꯁꯤꯛꯁꯦ ꯀ꯭ꯔꯝ ꯀꯟꯅ ꯂꯥꯛ ꯀꯗ꯭ꯔꯥꯅ
ꯊꯔꯁꯗꯦ ꯐ꯭ꯔꯥꯏꯗꯦ ꯁꯦꯇꯔꯗꯦ ꯁꯥꯏꯗ ꯂ ꯌꯥꯏ
ꯄꯨꯔꯒ ꯂꯥꯛꯀꯅꯤ ꯊꯨꯟꯒꯨꯝꯕꯗ ꯈꯔꯗꯤ ꯄꯨꯔꯒ ꯂꯥꯛꯑꯣꯀꯣ
ꯄꯣꯠ ꯆꯤꯜꯂꯤ ꯑꯗꯨꯒꯨꯝꯕ ꯄꯨꯅꯤꯡꯉꯥꯏ ꯆꯠꯄ ꯅꯠꯇꯦꯅ
ꯑꯗꯨ ꯑꯣꯏꯔꯁꯨ ꯆꯥꯅꯤꯡꯕꯒꯤ ꯍꯪꯕꯅꯦ
ꯌꯥꯔꯤꯦꯗ ꯅꯪꯁꯨ ꯄꯣꯠ ꯄꯣꯠ ꯇꯧꯈ꯭ꯔꯣ ꯍꯧꯖꯤꯛꯀꯥꯟꯗꯤ ꯆꯦꯟꯖ ꯑꯣꯏꯈ꯭ꯔꯣ
ꯁꯁ ꯑꯅꯤ ꯑꯅꯤ ꯑꯍꯨꯝ ꯊꯥꯕ ꯌꯦꯛꯈ꯭ꯔꯦ ꯑꯗꯨꯃꯥꯏꯅ ꯍꯥꯏꯕ ꯌꯥꯕ꯭ꯔꯣ ꯅꯪ ꯅꯪ ꯈꯖꯥꯕꯤ ꯒꯤ ꯊꯥꯕ ꯋꯥꯅꯤꯗ
ꯑꯩꯗꯗꯤ ꯑꯩꯗꯤ ꯅꯈꯣꯏꯗ ꯄꯤꯕ꯭ꯔꯥ
ꯍꯣꯏ ꯆꯠꯇꯦꯅ ꯆ ꯆꯠꯂꯗꯤ ꯄꯤꯕ ꯌꯥ ꯄꯨꯕ ꯌꯥꯏꯌꯦ ꯑꯩ ꯇ
ꯍꯥꯏꯋꯦꯁꯤꯡꯗ ꯄꯨꯔꯥꯛꯁꯨ ꯄꯨꯔꯛꯇ꯭ꯔꯁꯨ
ꯑ ꯑꯅꯤꯀꯣ
ꯑꯦꯗꯣ ꯑꯩ ꯈꯪꯈ꯭ꯔꯦ
ꯑꯗꯨꯗꯥꯔꯗꯤ ꯌꯥꯏ ꯁꯦꯡꯕꯅꯦ ꯊꯨ ꯃꯆꯥ ꯑꯣꯏꯔꯁꯨ ꯄꯨꯔꯛꯑꯣ ꯑꯩ ꯏꯃꯥꯗ ꯍꯥꯏꯒꯦ
ꯐꯥꯒꯤ ꯅꯠꯇꯦ ꯑꯩ ꯄꯣꯠꯆꯩ ꯌꯥꯝꯃꯜꯂꯤꯀꯣ ꯑꯗꯨꯅꯦ ꯑꯩ ꯀꯔꯤꯁꯨ ꯑꯩ ꯂꯥꯛꯅꯤꯡꯉꯥꯏ ꯅꯨꯃꯤꯠꯁꯨ ꯍꯥꯏꯔꯔꯣꯏ
ꯀꯔꯤ ꯄꯣꯆꯥꯏ ꯌꯥꯝꯔ
ꯈꯪꯗꯦ ꯃꯤꯒꯤ ꯄꯣꯠꯆ ꯌꯥꯝ ꯄꯨꯔꯛꯑꯅꯤꯗꯨ ꯂꯩꯕ ꯁꯤꯕꯨꯅꯦ ꯑꯩ ꯂꯥꯛ ꯆꯅꯤꯡꯉꯥꯏ ꯅꯨꯃꯤꯠꯁꯨ ꯈꯪꯍꯧꯗꯦ ꯂꯥꯛꯄ ꯃꯇꯝꯗꯒꯤ ꯈꯪꯍꯧꯔꯣ ꯑꯗꯨꯅꯤ
ꯏꯅꯥꯎ ꯅꯨꯄꯥ ꯄꯨꯍꯜꯂꯒꯦ ꯑꯗꯨꯗꯤ
ꯍꯣꯏ ꯃꯃꯣꯟ ꯑꯗꯨꯝ ꯍ
ꯃꯥꯗꯤ ꯀꯔꯝ ꯀꯥꯟ ꯂꯥꯛꯀꯅꯤ ꯍꯥꯏꯕ꯭ꯔꯥ ꯏꯝꯐꯥꯜꯗ
ꯈꯪꯗꯦ ꯃꯥꯗꯤ ꯖꯨꯂꯥꯏ ꯔꯣꯝꯗ ꯂꯥꯛ
ꯍ ꯎ ꯎ ꯊꯨꯟꯗꯣ ꯑꯁ ꯏꯝꯐꯥꯜꯗꯗꯤ ꯑꯅꯤ ꯑꯍꯨꯝꯂꯛ ꯐꯤꯐꯇꯤꯅꯦ ꯑꯗꯨꯒꯤ ꯄꯨꯍꯜꯂꯣꯏꯗ ꯅꯪꯕꯨ
ꯍꯣꯏ ꯍꯣꯏ ꯐꯨꯒ꯭ꯔꯔꯣꯏ ꯑꯩꯁꯨ ꯅꯪꯅ ꯄꯨꯔꯥ ꯍꯥꯏꯔꯒ
ꯎꯝ ꯅꯪ ꯅꯪ ꯄꯨꯔꯥ ꯍꯥꯏꯔ ꯄꯨꯔꯛ ꯄꯨꯔꯛꯇꯦ ꯍꯥꯏꯕ ꯃꯤꯔꯣ ꯑꯩꯁꯦ
ꯁꯏ
ꯅꯡꯅ ꯇꯧꯔꯛꯑꯣ ꯅꯡꯅ ꯄꯨꯔꯛꯑꯣ ꯍꯥꯏꯕꯗꯣ ꯑꯩ ꯇꯧꯒꯗꯕ ꯃꯥꯟꯕ꯭ꯔ
ꯑꯗꯨꯅꯦ ꯉꯥꯏꯕ ꯋꯥꯔꯦ ꯀꯣ
ꯍꯟꯗꯥꯛ ꯌꯥꯝ ꯐꯥꯎꯈ꯭ꯔꯦꯗ ꯅꯡꯁꯨ
ꯎꯝ
ꯍꯧꯒꯅꯨ
ꯐꯥꯎꯕ ꯅꯠꯇꯦ ꯑꯩꯗꯤ ꯑꯁꯦꯡ ꯑꯁꯦꯡꯕ ꯍꯥꯏꯕꯒꯤꯅꯦ
ꯁꯦꯌꯥ
ꯅꯡꯁꯦ ꯑꯩ ꯃꯩꯇꯩꯂꯣꯟ ꯌꯥꯝ ꯍꯥꯏꯕ꯭ꯔꯥꯅ ꯈꯟꯕꯅꯦ ꯍꯩꯇ
ꯑꯔꯣ
ꯑꯥ
ꯁꯦꯌꯥ ꯑꯩꯉꯣꯟꯗ ꯅꯡ ꯄꯥꯜꯂꯒ ꯉꯥꯡꯉꯦꯅ ꯂꯣꯏꯔꯦꯗ
ꯗꯦ ꯐꯤꯐꯇꯤꯟ ꯌꯥꯎꯈ꯭ꯔꯕꯅꯦ ꯃꯥꯒꯤꯗꯣ ꯕꯤꯖꯤ ꯕꯤꯖꯤꯗ ꯂꯥꯛꯑꯦ ꯍꯥꯏꯑꯦ ꯃꯥꯗꯣ ꯑꯗꯨꯒꯤ ꯍꯥꯏꯔꯣꯏ ꯑꯩꯗꯤ ꯍꯥꯥ
ꯀꯅꯥꯗ ꯉꯥꯡꯈ꯭ꯔꯣ ꯅꯡꯁꯦ
ꯑꯣ ꯅꯡꯗꯣ ꯖꯦꯡꯗꯁꯨ ꯀꯣꯜ ꯇꯧꯕ ꯌꯥꯏ ꯔꯥꯖꯨ ꯕꯥꯏꯗꯣ
ꯁ ꯃꯥꯥꯗꯥꯗꯤ ꯀꯣ ꯇꯧꯅꯤꯗ
ꯀꯔꯤꯒꯤ
ꯃꯥꯗꯤ ꯅꯣꯛꯀꯅꯤꯅ
ꯑꯁ ꯏꯕꯥꯅꯤ ꯁꯨ ꯀꯣꯜ ꯇꯥꯔꯒꯥ ꯅꯣꯛ ꯅꯣꯛꯄꯅꯦ ꯉꯔꯥꯡꯗꯣ
ꯀꯅꯥꯅ ꯃꯉꯣꯟꯗ ꯍꯥꯏ ꯍꯥꯏꯕ꯭ꯔꯥ ꯑꯗꯨꯗꯣ
ꯑꯩꯈꯣꯏꯅ
ꯑꯁ ꯑꯗꯨꯗꯤ ꯑꯩꯒꯤ ꯊ꯭ꯔꯨꯗ ꯑꯗꯨꯝ ꯆꯡꯕ ꯃꯥꯜꯂꯦ ꯅꯥꯀꯣ ꯃꯥꯁꯨ
ꯎꯝ ꯑꯁ ꯃꯤ ꯌꯥꯝ ꯆꯥꯡꯈ꯭ꯔꯦ ꯑꯩꯈꯣꯏꯅ ꯍꯥꯏꯕꯒꯤ ꯌꯥꯔꯦ ꯌꯥꯔꯦ ꯊꯝꯒꯦꯀꯣ
ꯊꯦꯡꯀꯌꯨꯁꯨ ꯍꯩꯁꯨ ꯍꯩꯗꯦ